ꯇꯥꯏꯌꯦ ꯇꯌꯦ ꯇꯥꯏꯌꯦ ꯇꯌꯦ ꯇꯌꯦ ꯇꯌꯦ
ꯑꯩꯗꯣ ꯀꯩꯅꯣꯝꯃ ꯍꯪꯒꯦꯅ ꯇꯧꯔꯛꯄ ꯉꯁꯥꯏꯗꯣ ꯑꯩꯁꯦ ꯇꯨꯝꯕ ꯈꯣꯠꯂꯛꯄꯗꯒꯤ ꯁꯝꯅꯕ ꯍꯇ ꯀꯦꯜꯂꯦꯕꯀꯣ ꯁ ꯃ ꯆꯥꯏꯁꯨ ꯌꯥꯡꯈꯩ ꯍꯨꯝꯐꯨꯃꯨꯛ ꯀꯦꯟꯈ꯭ꯔꯦ ꯑꯗꯒꯤ ꯎ ꯐꯪꯗ ꯏꯆꯤꯟꯖ ꯆꯤꯡꯕ ꯂꯣꯏꯔꯀꯥꯟꯗ ꯑꯃꯨꯛꯁꯨ ꯑꯃꯨꯛ ꯌꯥꯡꯈꯩꯒꯨꯝꯐꯨꯨꯛꯃꯨꯛ ꯄꯤꯗꯦ ꯍꯧꯖꯤꯛꯁꯨ ꯆꯥꯝꯃ ꯆꯅꯤꯃꯨꯛꯃꯨꯛ ꯀꯦꯗꯦ ꯑꯗꯣ ꯈꯪꯗꯦ ꯅꯪꯗꯣ ꯑꯈꯪ ꯑꯍꯩ ꯁꯝ ꯀꯦꯟꯕ ꯈꯣꯠꯄꯒꯤ ꯃꯇꯥꯡꯗ ꯑꯈꯪ ꯑꯍꯩ ꯂꯩꯕ꯭ꯔꯣ ꯀꯃꯥꯏꯅ ꯇꯧꯒꯦ ꯑꯩꯗꯣ ꯁꯝ ꯀꯦꯟꯕꯗꯅ ꯃꯁꯥ ꯁꯨꯝ ꯁꯥꯖꯤꯛꯑꯦ ꯃꯊꯥ ꯁꯥꯕꯩ ꯁꯝꯒꯦ ꯑꯗꯨ ꯁꯝꯒꯦ ꯑꯗꯩ ꯃꯊꯥ ꯁꯥꯏꯔꯒ ꯀꯌꯥꯝ ꯇꯥꯁꯤꯜꯂꯛꯇ꯭ꯔꯦ ꯍꯧꯖꯤꯛꯁꯦ ꯑꯗꯨꯗꯨꯅ ꯑꯩꯁꯦ ꯅꯉꯣꯟꯗ ꯈꯤꯇ ꯍꯪꯒꯦꯅ ꯇꯧꯔꯛꯏꯅꯦ ꯀꯩꯅꯣꯗꯣ ꯍꯤꯗꯥꯛ ꯀꯩꯀꯥꯁꯦ ꯑꯩꯁꯦ ꯈꯔꯗꯤ ꯁꯤꯖꯤꯟꯅꯔꯤꯕꯀꯣ ꯍꯥꯟꯅ ꯈꯔ ꯑꯗꯣ ꯍꯤꯗꯥꯛꯁꯤꯡꯕ ꯑꯇ ꯐꯕ ꯈꯪꯗꯦ ꯐꯩꯔꯥ ꯐꯠꯇ꯭ꯔꯤ ꯑꯒ꯭ꯌꯥꯃꯦꯟ ꯑꯝꯇ ꯇꯥꯗꯦ ꯑꯩꯁꯦ ꯐꯩ ꯍꯥꯏꯗꯔ ꯐꯠꯇꯦ ꯍꯥꯏꯗꯣꯏꯔꯣ ꯀꯞꯅꯤꯡꯕ ꯑꯃ ꯂꯧꯁꯤꯜꯂꯛꯒ ꯂꯨꯄꯧꯁꯤꯅ ꯀꯃꯥꯏꯅ ꯇꯧꯕꯅꯣ ꯈꯪꯗꯦ ꯂꯨꯀꯧꯁꯤꯦ ꯍꯤꯗꯥꯛ ꯑꯃ ꯁꯤꯖꯤꯟꯅꯔꯦ ꯐꯔꯣꯏ ꯍꯤꯗꯥꯛ ꯑꯃ ꯁꯤꯖꯤꯟꯅꯔꯦ ꯃꯇꯝ ꯈꯔ ꯐꯅꯤꯡ ꯑꯃꯛ ꯍꯧꯔꯛꯄꯅꯤ ꯈꯪꯗꯦ ꯀꯩꯅꯣꯝꯃ ꯇꯧꯔꯛꯑꯦ ꯉꯔꯥꯡ ꯅꯍꯥꯟꯗꯤ ꯏꯃꯥꯅ ꯁꯟꯇꯣꯛ ꯑꯦꯂꯥꯕꯦꯔꯥꯒ ꯇꯧꯔꯒ ꯇꯩꯌꯣꯅ ꯇꯧꯔꯒ ꯇꯩꯕꯅꯦ ꯑꯗꯨ ꯇꯩꯔꯦ ꯅꯨꯃꯤꯠ ꯅꯤꯅꯤ ꯐꯩ ꯀꯩꯝ ꯇꯧꯔꯝꯗ꯭ꯔꯦ ꯑꯗꯣ ꯍꯧꯖꯤꯛꯔ ꯌꯣꯝꯃꯤꯅ ꯈꯣꯡꯃꯤ ꯀꯃꯥꯏꯅ ꯇꯧꯗꯣꯏꯅꯣ ꯈꯪꯗꯦ ꯑꯗꯣ ꯑꯩꯅ ꯑ ꯍꯤꯗꯥꯛ ꯈꯪꯕ ꯅꯪꯅ ꯈꯪꯉꯁꯨ ꯍꯥꯏꯔꯛꯑꯣ ꯅꯠꯇ꯭ꯔꯒꯅ ꯅꯪꯒꯤ ꯍꯥꯏꯗꯤ ꯑꯗꯨꯒꯨꯝꯕꯒꯤ ꯃꯇꯥꯡꯗ ꯈꯪꯕ ꯍꯩꯕꯕ ꯃꯤ ꯂꯩꯒꯗ꯭ꯔꯥ ꯀꯥꯏꯅꯁꯨꯨꯝꯃꯥꯡꯉꯛ ꯑꯩꯅ ꯋꯥꯔꯤꯁꯦ ꯌꯥꯝꯅ ꯂꯨꯕ ꯋꯥꯔꯤꯅꯤ ꯅꯪꯒꯤ ꯍ ꯆ ꯑꯩ ꯌꯥꯝ ꯁꯥꯔꯦ ꯑꯁꯤꯒꯤ ꯃꯇꯥꯡꯁꯤꯗ
ꯅꯨꯡꯉꯥꯏꯇꯦꯗ ꯆꯍꯤꯗꯨꯣꯒꯁꯥꯅꯗꯅ ꯁꯝꯗꯣ ꯀꯦꯜꯂꯕꯅꯤꯅ ꯑꯗꯨ ꯄꯥꯈꯪ ꯑꯃ ꯑꯣꯏꯅ ꯃꯊꯥ ꯆꯥꯒꯗꯕꯗꯣ ꯆꯥꯗꯕꯅꯤ ꯅꯪꯁꯦ ꯁꯝ ꯀꯦꯟꯕꯒꯤ ꯃꯊꯥꯁꯨ ꯑꯣꯏꯅ ꯁꯥꯔꯒ ꯂꯩꯔꯕ ꯅꯠꯇ꯭ꯔꯥ ꯆꯥꯅꯤ ꯆꯥꯟꯅꯗ꯭ꯔꯦ ꯆꯍꯤꯗꯨꯃ ꯅꯪꯅ ꯁꯥꯔꯤ ꯃꯥꯁꯦ ꯍꯥꯏꯗꯤ ꯍꯧꯖꯤꯛꯀꯤ ꯅꯪꯅ ꯁꯥꯗ ꯊꯥꯁꯦ ꯑꯩꯁꯦ ꯍꯌꯦꯡ ꯀꯣꯏꯕ ꯆꯠꯄꯗ ꯀꯔꯝꯕ ꯐꯤꯖꯣꯜ ꯁꯦꯂꯒ ꯐꯖꯒꯅꯤ ꯑꯗꯒꯤ ꯑꯩꯁꯦ ꯀꯩꯔꯤ ꯆꯤꯟꯖꯥꯛ ꯆꯥꯔꯒ ꯑꯩꯦ ꯦ ꯃꯥꯏ ꯖꯒ꯭ꯂꯣ ꯀꯥꯅꯤ ꯑꯗꯒꯤ ꯑꯩ ꯏꯁꯥꯁꯦ ꯈꯥꯏꯗꯣꯔꯛꯑꯒ ꯐꯔꯛꯀꯅꯤ ꯑꯗꯩ ꯌꯨꯝꯗꯦ ꯀꯩꯗꯧꯔꯒ ꯐꯜꯂꯛꯀꯅꯤ ꯍꯥꯏꯗꯤ ꯁꯨꯃꯥꯏꯅ ꯅꯁꯥꯒꯤ ꯍꯥꯏꯗꯤ ꯀꯩꯅꯣꯗ ꯐꯤꯖꯤꯀꯦꯜꯗ ꯈꯟꯒꯗꯕꯁꯦ ꯅꯪꯁꯦ ꯀꯣꯛꯁꯤꯗ ꯍꯥꯏꯗꯤ ꯈꯜꯂ ꯂꯩꯔꯦ ꯑꯗꯨꯁꯨ ꯈꯟꯗꯤ ꯌꯥꯗꯕ ꯍꯥꯏꯕꯗꯤ ꯀꯣꯛꯇ ꯁꯨꯝ ꯀꯦꯟꯁꯤꯜꯂꯗꯤ ꯆꯪꯁꯤꯜꯂꯛꯏꯃꯤꯅ ꯆꯍꯤ ꯅꯧꯅ ꯀꯣꯛꯇꯨ ꯁꯨꯝ ꯊꯥꯡꯉꯛꯗ꯭ꯔꯒꯅ ꯄꯥꯈꯠꯄꯅꯦꯅ ꯅꯪ ꯁꯥꯥꯏꯕ ꯊꯥꯁꯦ ꯀꯝꯗꯦ ꯏꯅꯣꯣꯟꯗ ꯃ ꯑꯗ ꯌꯥꯝꯅ ꯅꯨꯡꯉꯥꯏꯇꯦ ꯍꯥꯏꯗꯤ ꯎ ꯅꯪꯗꯣ ꯉꯟꯅꯒ ꯀꯣꯛ ꯇꯥꯡꯒꯗ꯭ꯔꯥ ꯈꯟꯕꯗꯣ ꯍꯥꯏꯗꯤ ꯑꯗꯣ ꯅꯪꯒꯤ ꯀꯦꯜꯦ ꯁꯝ ꯀꯦꯜꯂꯦ ꯍꯥꯏꯗꯣ ꯀꯦꯟꯗꯤ ꯀꯦꯜꯂꯒꯅꯦ ꯍꯧꯗꯤ ꯍꯧꯒꯠꯂꯛꯄ꯭ꯔꯥ ꯀꯃꯥꯏꯅ ꯇꯧꯒꯦꯕ ꯑꯗꯨꯒ ꯑꯩꯈꯣꯏꯒꯤ ꯂꯨꯄꯧ ꯂꯩꯕꯁꯦ ꯁꯤꯗꯤ ꯅꯉꯣꯟꯗ ꯃꯃꯥꯅ ꯑꯦꯂꯣꯕꯦꯔꯥ ꯂꯣꯏꯖꯍꯜꯂꯦ ꯍꯥꯏꯗꯣ ꯑꯗꯨꯗꯤ ꯌꯥꯝ ꯐꯩ ꯍꯥꯏꯕꯅꯦꯕ ꯂꯨꯄꯧꯒꯤ ꯁꯪꯒꯁꯦ ꯃꯣꯔꯃꯣ ꯂꯥꯎꯊꯣꯛꯑꯦꯅ ꯍꯥꯏꯅꯦꯕ ꯑꯗꯣ ꯅꯪꯗ ꯂꯨꯄꯧꯗꯣ ꯐꯠꯇꯦꯅ ꯍꯥꯏꯗ ꯀꯩꯒꯤꯅꯣ ꯈꯪꯗꯦꯅꯦ ꯑꯗꯒꯤ ꯅꯪꯗꯣ ꯁꯝ ꯀꯦꯟꯕ ꯁꯝꯧꯒꯟꯅꯅꯕꯒꯤ ꯑꯣꯏꯔꯗꯤꯅꯦ ꯑꯩꯅꯁꯨ ꯍꯤꯗꯥꯛ ꯑꯃ ꯁꯤꯖꯤꯟꯅꯔꯤꯕ ꯑꯗꯒꯤ ꯑꯩꯈꯣꯏ ꯇꯤꯆꯔꯁꯤꯡꯅꯁꯨ ꯍꯤꯗꯥꯛ ꯁꯤꯖꯤꯟꯅꯔꯤꯕ ꯑꯗꯣ ꯑꯩꯒꯤꯁꯦ ꯀꯩꯅꯣꯗꯤ ꯔꯤꯖꯜꯇꯤ ꯎꯗ꯭ꯔꯤꯀꯣ ꯑꯗꯣ ꯁꯨꯝ ꯎꯅꯔ ꯇꯥꯔꯒꯗꯤ ꯅꯪꯉꯣꯟꯗ ꯁꯤꯁꯤꯃ ꯁꯖꯦꯁ ꯇꯧꯕ ꯌꯥꯏꯑꯕ ꯁꯤ ꯁꯤꯖꯤꯟꯅꯧ ꯁꯤꯁꯤꯃ ꯇꯧꯅ ꯑꯗꯣ ꯅꯪꯗ ꯇꯧꯔꯦꯅ ꯈꯜꯂꯁꯨꯅꯦ ꯑꯩꯈꯣꯏꯗ ꯍꯧꯒꯠꯂꯦꯅ ꯈꯜꯂꯁꯨ ꯅꯣꯏꯗ ꯇꯧ ꯅꯪꯉꯣꯟꯗ ꯇꯧꯕ ꯀꯥꯟꯗ ꯍꯥꯏꯗꯤ ꯂꯨꯄꯥꯧ ꯌꯥꯝ ꯂꯩꯌꯦꯕ ꯁꯤꯗꯤ ꯅꯨꯡꯇꯤꯒꯤ ꯀꯣꯛꯇꯨꯝ ꯃ ꯍꯥꯏꯕꯅꯦꯕ ꯁꯤꯔꯝ ꯁꯤꯖꯤꯟꯅ ꯇꯥꯔꯒꯗꯤ ꯂꯨꯐꯧ ꯊꯥꯡꯕ ꯍꯦꯜꯂꯦ ꯑꯗꯨꯅ ꯃꯣꯏꯅ ꯍꯥꯏꯁꯦ ꯏꯔꯨꯖꯕ ꯂꯣꯏꯕꯒ ꯇꯩꯔꯣ ꯑꯗꯨꯒ ꯅꯨꯡꯇꯤ ꯅꯨꯡꯇꯤ ꯅꯨꯃꯤꯠ ꯈꯨꯗꯤꯡꯒꯤ ꯏꯔꯨꯖꯊꯣꯛꯄꯤꯌꯣ ꯍꯥꯏꯕꯒ ꯀꯣꯛꯇꯨꯝꯊꯣꯛꯄꯤꯌꯣ ꯍꯥꯏꯕꯅꯦꯕ ꯀꯣꯛꯁꯦ ꯑꯗꯣ ꯅꯪꯒꯤꯗꯨꯗꯤ ꯅꯣꯡ ꯅꯤꯅꯤ ꯇꯨꯝꯍꯧꯗ꯭ꯔꯗꯤ ꯑꯃꯨꯛ ꯂꯨꯄꯧꯗꯣ ꯂꯩꯕ ꯍꯦꯜꯂꯒ ꯑꯃꯨꯛ ꯐꯤꯝꯗꯣ ꯀꯦꯟꯕ ꯑꯃꯨꯛ ꯍꯦꯟꯖꯜꯂꯛꯀꯅꯦꯕ ꯑꯗꯨꯗꯤ ꯌꯥꯝꯅ ꯀꯩꯅꯣ ꯇꯧꯔꯦ ꯅꯪꯒꯤꯁꯦ ꯍꯥꯏꯕꯗꯤ ꯐꯤꯕꯝꯗꯣ ꯈꯤꯇꯪ ꯂꯣꯏꯔꯦꯕ ꯑꯗꯨꯅ ꯗꯣꯛꯇꯔ ꯈꯤꯇꯪ ꯍꯩꯕꯒꯨꯝꯕ ꯀꯩꯅꯣꯒꯤꯁꯇꯦꯇꯤꯛꯀꯤꯒꯨꯝꯕ ꯇꯥꯟꯅꯁꯤꯔꯥ ꯅꯠꯇ꯭ꯔꯒꯅ ꯗꯥꯏꯔꯦꯛ ꯑꯗꯨ ꯀꯟꯁꯜ ꯗꯣ ꯆꯔꯃ ꯇꯥꯟꯅꯕꯅꯅꯤ ꯐꯒꯗꯕ ꯃꯥꯜꯂꯤ ꯅꯪꯒꯤꯗꯨꯣ ꯍꯥꯏꯗꯤ ꯑꯗꯩꯗꯤ ꯂꯨꯄꯧ ꯀꯩꯅꯣ ꯇꯧꯕꯁꯦ ꯅꯪ ꯌꯦꯡꯒꯦ ꯌꯦꯡꯉꯣ ꯀꯣꯐꯤꯒꯅꯦ ꯆꯦꯡꯍꯤꯒ ꯂꯨꯖꯕꯁꯦ ꯁꯤꯁꯨ ꯌꯥꯝꯅ ꯐꯩꯌꯦꯅ ꯍꯥꯏꯌꯦ ꯑꯩꯈꯣꯏ ꯆꯤꯆꯦ ꯑꯃ ꯂꯨꯄꯧ ꯂꯩꯕ ꯐꯔꯦꯌꯦ ꯃꯥꯁꯨ ꯌꯥꯝ ꯂꯩꯔꯝꯕꯅꯦꯕ ꯑꯗꯨꯗ ꯌꯦꯡꯉꯣ ꯍꯧꯖꯤꯛꯀꯤ ꯀꯣ ꯐꯤꯒ ꯆꯤꯡꯍꯤꯒꯗꯣ ꯑꯗꯨꯝ ꯌꯦꯡꯉꯣ ꯑꯗꯣ ꯀꯩꯒꯨꯝꯕ ꯐꯔꯝ ꯇꯥ ꯐꯗꯕ ꯇꯥꯔꯒꯗꯤꯀꯣ ꯅꯪꯒꯤ ꯁꯝꯗꯣ ꯍꯥꯏꯗꯤ ꯀꯦꯟꯈ꯭ꯔꯒ ꯍꯧꯒꯠꯂꯛꯇꯕ ꯑꯣꯏꯇꯥꯔꯒꯗꯤ ꯗꯣꯛꯇꯔ ꯑꯃ ꯇꯥꯅ ꯍꯧꯕꯅ ꯐꯅꯤ ꯑꯗꯣ ꯀꯦꯟꯈ꯭ꯔꯒ ꯍꯧꯒꯠꯂꯛꯄ ꯑꯣꯏꯇꯥꯔꯒꯕꯨꯗꯤ ꯑꯃꯔꯣꯝꯗ ꯄ꯭ꯔꯣꯕ꯭ꯂꯦꯝꯁꯦ ꯂꯩꯇꯤ ꯂꯩꯇ ꯅꯠꯇꯦꯕ ꯍꯥꯏꯗꯤ ꯋꯥꯅꯤꯡꯉꯥꯏꯗꯣ ꯑꯗꯨꯝ ꯍꯧꯒꯠꯂꯛꯇꯣꯔꯤꯕꯅꯤꯅ ꯑꯗꯣ ꯅꯪꯒꯤꯗꯨꯅ ꯍꯧꯒꯠꯂꯛꯇꯕꯤ ꯑꯣꯏꯇꯥꯔꯒꯗꯤ ꯑꯩꯗꯤ ꯄꯩꯁꯥ ꯆꯪꯉꯁꯨ ꯆꯪꯅꯅꯦ ꯍꯧꯖꯤꯛ ꯅꯧꯔꯤꯀꯥꯟꯁꯤꯗ ꯌꯦꯡ ꯍꯟ ꯅꯧꯅꯤꯡꯉꯤꯀꯣ ꯍꯌꯦꯡꯅꯦ ꯅꯨꯄꯤ ꯊꯤꯗ꯭ꯔꯤꯉꯩ ꯄꯥꯈꯪ ꯑꯣꯏꯔꯤꯉꯩꯗ ꯅꯈꯣꯛ ꯇꯥꯡꯗꯅꯠꯇ ꯅꯨꯄꯤ ꯐꯪꯖꯍꯧꯔꯣꯏ ꯅꯪ
ꯍꯣꯏꯣꯏ ꯑꯗꯨꯅꯦ ꯑꯩꯁꯨ ꯈꯜꯂꯤꯅꯦ ꯃꯊꯥ ꯁꯥꯕꯁꯦ ꯑꯗꯨꯝꯕꯁꯤꯗ ꯑꯗꯨꯝ ꯁꯥꯔꯒ ꯂꯩꯕ ꯍꯥꯏꯗꯤ ꯈꯪꯗꯦ ꯃꯅ ꯏꯁꯤꯡ ꯃꯥꯡꯍꯜꯂ‌ꯦ ꯁꯥꯕ ꯃꯊꯅꯥ ꯑꯃꯥ ꯑꯩꯅꯥ ꯁꯥꯕ ꯃꯥꯊꯥꯅ ꯑꯃ ꯁꯝꯁꯦ ꯀꯃꯥꯏꯅ ꯇꯧꯕ ꯀꯦꯜꯁꯦ ꯀꯔꯝꯕ ꯇꯨꯞꯄꯤ ꯀꯩꯅꯣ ꯑꯩꯁꯦ ꯍꯌꯦꯡꯋꯥꯏ ꯀꯥꯏꯅ ꯁꯨꯝ ꯈꯜꯂꯕꯅꯦ ꯃꯈꯜ ꯃꯈꯜ ꯍꯧꯖꯤꯛꯁꯦ ꯈꯪꯒꯤꯦ ꯍꯥꯟꯅ ꯃꯁꯥ ꯁꯨꯝ ꯁꯥꯔꯝꯕ ꯑꯗꯣ ꯍꯧꯖꯤꯛꯁꯦ ꯑꯃꯨꯛꯁꯨ ꯁꯥꯗꯔꯦ ꯍꯥꯏꯗꯤ ꯀꯦꯟꯗꯧ ꯂꯩꯔꯁꯤꯕꯨ ꯀꯩꯗꯧꯔꯤꯒꯦꯅ ꯈꯟꯗꯣꯛꯄꯁꯨ ꯌꯥꯎꯔꯛꯑꯕꯅꯦ ꯑꯩꯗꯤ ꯁꯨꯝ ꯀꯦꯟ ꯃꯟ ꯂꯛꯇꯅ ꯀꯩꯗꯧꯔ ꯒꯦꯅ ꯃꯊꯟꯁꯨ ꯂꯥꯛꯑꯣ ꯑꯗꯣ ꯈꯪꯗꯦ ꯉꯁꯤ ꯉꯔꯥꯡꯁꯦ ꯈꯔ ꯐꯔ ꯇ꯭ꯔꯥꯅ ꯈꯟꯕꯅꯦ ꯐꯔꯨꯔꯕꯅꯦ ꯑꯩ ꯀꯩꯕꯅꯦ ꯍꯥꯏꯕ ꯑꯗꯨꯒꯅꯦ ꯍꯟꯗꯛ ꯊꯥ ꯑꯃ ꯑꯅꯤꯒꯤꯗꯅꯦꯕ ꯀꯟꯅ ꯖꯔ ꯖꯔ ꯂꯩꯈꯠꯂꯛꯏꯁꯦ ꯀꯃꯥꯏꯅ ꯇꯧꯔꯤꯅꯣ ꯈꯪꯗꯦ ꯈꯜꯂꯤ ꯑꯩ ꯆꯥꯕ ꯊꯛꯄꯗ ꯀꯔꯤ ꯋꯥꯠꯂꯤꯔꯥ ꯅꯠꯇ꯭ꯔꯒꯅ ꯀꯔꯤꯅꯣ ꯑꯩꯅ ꯁꯤꯖꯤꯟꯅꯕ ꯄꯣꯠꯇ ꯀꯔꯤ ꯁꯣꯏꯔꯕꯅꯣ ꯈꯪꯗꯦ ꯍꯥꯟꯅ ꯁꯤꯖꯤꯟꯅꯔꯤꯕ ꯄꯣꯠ ꯑꯗꯨꯝ ꯁꯤꯖꯤꯟꯅꯔꯤꯅꯤ ꯁꯤꯖꯤꯟꯅꯈꯤꯕ ꯁꯝꯄꯨ ꯑꯗꯨꯝ ꯂꯦꯡꯗꯅ ꯑꯗꯨꯝ ꯁꯤꯖꯤꯟꯅꯩ ꯆꯞ ꯃꯥꯟꯅꯕ ꯁꯝꯄꯨ ꯑꯗꯨ ꯇꯦꯛꯉꯦ ꯑꯗꯨꯝ ꯇꯨꯝꯃꯒ ꯆꯞ ꯃꯥꯟꯅꯩ ꯍꯞꯇꯥꯗ ꯑꯅꯤ ꯔꯛ ꯑꯍꯨꯝ ꯂꯛ ꯇꯨꯝ ꯑꯗꯨ ꯒ꯭ꯌꯥꯟ ꯇꯥꯗꯦ ꯀꯃꯥꯏꯅ ꯇꯧꯕꯤꯗꯣꯏꯅꯣ ꯑꯗꯨ ꯁꯝ ꯀꯦꯟꯕꯁꯦ ꯀꯦꯟꯈ꯭ꯔꯒ ꯍꯧꯔꯛꯄ ꯑꯣꯏꯔꯗꯤ ꯑꯩꯁꯨ ꯀꯩꯁꯨ ꯈꯟꯕꯤꯔꯣꯏꯕ ꯍꯥꯏꯗꯤ ꯀꯩꯅꯣ ꯁꯝ ꯀꯦꯟꯕ ꯍꯥꯏꯁꯦꯕ ꯃꯤ ꯑꯣꯏꯕꯩ ꯍꯧꯅ ꯁꯅꯦ ꯁꯝꯁꯦ ꯃꯤꯒꯤ ꯅꯣꯡꯃꯒꯤ ꯑꯗꯨꯝ ꯇꯔꯥ ꯀꯨꯟ ꯇꯔꯥ ꯀꯨꯟ ꯀꯦꯟꯕ ꯀꯦꯟꯅꯔꯤꯅꯦ ꯀꯦꯡꯕ ꯍꯧꯔꯛꯄ ꯑꯣꯏꯔꯗꯤ ꯑꯩꯗ ꯀꯩꯁꯨ ꯈꯪꯕꯤꯔꯣꯏꯗꯕ ꯀꯦꯡ ꯒꯔꯒꯥ ꯈꯪꯗ‌ꯦ ꯁꯤꯠ ꯅꯥꯜꯂꯒ ꯇꯨꯈꯣꯡꯒ ꯂꯣꯏ ꯐꯨꯟꯖꯤꯜꯂꯒ ꯂꯪꯇ꯭ꯔꯤꯛ ꯂꯪꯪꯂ ꯍꯧꯕꯁꯦ ꯑꯁꯤꯗꯅꯤꯅꯦꯕ ꯑꯩꯅ ꯃꯊꯥ ꯁꯥꯔꯤ ꯄꯥꯈꯪ ꯍꯣꯏꯅꯦ ꯍꯣꯏꯅꯦ ꯑꯗꯨꯝ ꯇꯥꯡꯕ ꯐꯤꯕꯝ ꯂꯩꯗꯣꯏꯔꯥ ꯀꯔꯤꯅꯣ ꯈꯪꯗ꯭ꯔꯦꯗ ꯃꯊꯥ ꯁꯥꯏ ꯒ꯭ꯌꯥꯟ ꯇꯥꯗꯦ ꯍꯧꯖꯤꯛꯁꯤ ꯑꯗꯨ ꯎꯝ ꯅꯍꯥꯟ ꯎꯖꯕꯅꯦ ꯑꯦꯂꯣꯚꯦꯔꯥꯗꯣ ꯑꯗꯣ ꯉꯔꯥꯡꯕꯨꯗꯤ ꯑꯗꯨꯝ ꯀꯣꯛꯇꯨꯝꯖꯔꯦ ꯅꯍꯥꯟ ꯇꯨꯝꯃꯤꯕꯅꯦ ꯂꯨꯖꯕꯗ ꯀꯣꯛ ꯇꯨꯝꯕ ꯂꯨꯖꯔꯦ ꯁꯤ ꯑꯦꯂꯣꯕꯤꯔꯥ ꯂꯨꯖꯕꯅꯤꯗ ꯀꯣꯛ ꯇꯨꯝꯊꯣꯛꯏꯕꯅꯤ ꯑꯗꯨꯅ ꯅꯥꯟꯅ ꯁꯤꯠ ꯅꯥꯟꯅ ꯇꯨꯝꯃꯤꯔꯦ ꯑꯗꯨꯗ ꯁꯝꯁꯦ ꯍꯣꯏ ꯉꯥꯛꯇꯪꯗꯤ ꯃꯅꯝ ꯅꯨꯡꯁꯤꯗꯅ ꯃꯣꯟ ꯃꯣꯟ ꯅꯥꯗꯅ ꯇꯧ ꯔꯝꯕꯅꯦ ꯑꯗꯨꯗꯨꯒ ꯍꯧꯖꯤꯛ ꯇꯔꯥ ꯗꯧ ꯅꯥꯅꯦ ꯆꯞ ꯆꯞ ꯀꯟ ꯈꯔꯥꯅꯤ ꯆꯞ ꯆꯞ ꯍꯝꯗꯣꯛ ꯏꯁꯦ ꯈꯨꯠ ꯑꯇꯩ ꯌꯨꯕ ꯌꯥꯕꯩ ꯐꯤ ꯚꯝ ꯗꯅꯦ ꯂꯩꯔꯤ ꯁꯦ ꯗꯨꯒꯥ ꯀꯦꯅꯕꯥ ꯁꯤꯁꯨꯅꯦ ꯃꯄꯨꯝ ꯃꯄꯨꯃ ꯀꯦꯜꯂꯦ ꯑꯗꯩ ꯃꯣꯟꯁꯤꯗꯁꯨ ꯆꯅꯞ ꯆꯅꯞ ꯄꯥꯒꯥ ꯂꯩꯔꯦ ꯃꯣꯟ ꯈꯥꯡ ꯕꯁꯤꯗ ꯆꯦꯟꯈꯔꯦ ꯅꯨꯡꯁꯤꯠ ꯍꯨꯃ ꯃꯛ ꯑꯦ ꯀꯦꯜꯂ‌ꯦ ꯒ꯭ꯌꯥ ꯇꯥꯗ꯭ꯔꯦ ꯍꯧꯖꯤꯛꯁꯦ ꯁꯝꯁꯦ ꯌꯥꯝꯅ ꯋꯥꯏꯑ‌ꯦ ꯑꯗꯣ ꯑꯩꯁꯦ ꯗꯣꯛꯇ꯭ꯔꯕꯨꯗꯤ ꯇꯥꯟꯅꯔꯦ ꯍꯥꯟꯅ ꯗꯣꯛꯇ꯭ꯔ ꯑꯃꯗꯤ ꯇꯥꯟꯅꯕꯗ ꯂꯣꯏꯔꯦ ꯑꯗꯣ ꯃꯣꯏꯅ ꯄꯤꯔꯛꯄ ꯍꯤꯗꯥꯛꯁꯦ ꯁꯤꯖꯤꯟꯅꯔꯤꯈꯩꯕꯨꯗꯤ ꯐꯕ ꯁꯤꯖꯤꯟꯅꯕ ꯍꯦꯛ ꯂ‌ꯦꯞ ꯐꯠꯇꯕ ꯑꯗꯨꯗ ꯁꯤꯖꯤꯟ ꯅꯥꯔ‌ꯦ ꯍꯤꯗꯥꯛ ꯍꯥꯏꯁꯦ ꯑꯃꯨꯛ ꯈꯤꯇꯪ ꯍꯥꯏꯗꯤ ꯄꯩꯁꯥ ꯅꯨꯡꯁꯥꯁꯨ ꯌꯥꯝ ꯊꯄ ꯅꯠꯇꯔꯅꯤꯅ ꯈꯤꯇꯪ ꯑꯍꯣꯡꯕ ꯑꯄꯥꯝꯕ ꯃꯣꯏꯅ ꯄꯤꯔꯛꯄ ꯁꯤꯗꯗꯥꯎꯁꯦ ꯑꯗꯨꯗꯒꯤ ꯊꯥ ꯑꯃꯗ ꯂꯨꯄꯥ ꯂꯤꯁꯤꯡ ꯃꯔꯤ ꯆꯠ ꯒꯤ ꯃꯑꯣꯡꯗ ꯂꯩꯌꯦꯕ ꯅꯣꯏꯅ ꯁꯦꯔꯝ ꯌꯦꯛꯇꯅ ꯑꯗꯒꯤ ꯁꯦꯔꯝ ꯑꯅꯤ ꯑꯍꯨꯝꯗ ꯌꯦꯔꯛꯄꯅꯦ ꯑ ꯁꯦꯔꯝ ꯑꯅꯤ ꯑꯍꯨꯝꯗꯣ ꯑꯃꯝꯗ ꯂꯨꯄꯥ ꯂꯤꯁꯤꯡ ꯑꯃꯃꯝ ꯆꯥꯇ꯭ꯔꯦꯠ ꯆꯅꯤꯄꯥꯟ ꯑꯗꯨꯋꯥꯏ ꯂꯣꯏ ꯄꯤꯑꯕ ꯑꯗꯨꯗꯨꯒ ꯁꯝꯄꯨꯒ ꯏꯔꯛꯏꯒꯗꯣ ꯑꯁ ꯈꯪꯗꯦꯗ ꯁꯝꯄꯨꯕꯨ ꯀꯧꯇꯥ ꯈꯣꯏꯕꯥꯡꯃꯨꯛꯇꯪ ꯆꯥꯎꯕ ꯀꯧꯇꯥ ꯑꯦꯝ ꯑꯦꯜ ꯊꯥꯔꯇꯤ ꯑꯃꯒꯨꯝꯕꯗꯨꯗ ꯂꯨꯄꯥ ꯆꯥꯇ꯭ꯔꯦꯠ ꯆꯅꯤꯄꯥꯟ ꯄꯤꯁꯤꯜꯂꯛꯑꯦ ꯑꯗꯨꯗꯤ ꯑꯩꯒꯤ ꯂꯩ ꯐꯤꯕꯝꯁꯤꯒ ꯉꯝꯗꯦꯕ ꯑꯗꯨꯗꯨꯅ ꯑꯩꯗꯣ ꯇꯣꯛꯄ ꯑꯗꯒꯤ ꯍꯤꯗꯗꯤ ꯚꯥꯅꯤꯅ ꯒꯂꯤ ꯌꯥꯝꯁꯨ ꯄꯤꯛꯑꯦ ꯑꯗꯨꯒꯤ ꯁꯤ ꯀꯩꯗꯧꯔꯒꯦ ꯑꯗ ꯁꯤꯅꯕꯨꯗꯤ ꯈꯤꯇꯪ ꯍꯣꯡꯉꯦ ꯁꯋꯤꯠꯇ ꯆꯍꯨꯝꯅ ꯀꯩꯅꯣ ꯑꯗꯨꯒꯤ ꯇꯔꯥꯗ ꯆꯍꯨꯝꯅ ꯆꯍꯨꯝ ꯑꯗꯨ ꯑꯗꯨꯏꯗꯤ ꯍꯣꯡꯉꯦ ꯍꯥꯏꯁꯦ ꯑꯩꯈꯣꯏꯒꯤ ꯇꯔꯥ ꯍꯥꯏꯁꯦ ꯅꯣꯡꯣꯏ ꯑꯅꯤ ꯆꯥ ꯐꯖꯅ ꯏꯃꯥꯅꯤ ꯈꯛꯇꯅꯦ ꯆꯠꯂꯤꯁꯦ ꯑꯗꯨꯗꯨꯅ ꯄꯩꯁꯥꯁꯦ ꯆꯠꯅꯕ ꯃꯆꯥꯛ ꯑꯣꯏꯌꯦꯕ ꯑꯩꯁꯦ ꯈꯜꯂꯛꯏꯅ ꯁ ꯎꯄꯥꯏ ꯂꯩꯗ ꯂꯩꯁꯤꯜꯂꯛꯇ꯭ꯔꯗꯤꯀꯣ ꯄꯩꯁꯥꯁꯦ ꯈꯔ ꯑꯗꯨꯝ ꯄꯩꯁꯥ ꯇꯥꯟꯕꯒꯤ ꯑꯣꯏꯅ ꯃꯆꯥꯥ ꯁꯥ ꯂꯩꯊꯣꯛꯑꯦꯗꯅ ꯑꯗꯨꯒ ꯈꯔ ꯄꯩꯁꯥ ꯄꯥꯏꯔꯦ ꯍꯥꯏꯔ ꯀꯩꯅꯗ ꯁꯝ ꯊꯥꯁꯤꯔꯥ ꯀꯥꯏꯅ ꯍꯧꯖꯤꯛꯇꯤ ꯌꯥꯝꯅ ꯊꯣꯛꯑꯦꯗꯅ ꯃꯄꯥꯟ ꯂꯩꯕꯥꯛꯀꯤꯁꯨ ꯁꯝꯁꯦ ꯒꯝ ꯇꯧꯔꯒ ꯅꯞꯄ ꯃꯀꯣꯛꯁꯤꯗ ꯑꯗꯨꯝ ꯇꯣꯛꯅ ꯅꯞꯁꯤꯟꯕ ꯌꯥꯕꯤ ꯀꯥꯏꯅ ꯌꯥꯝ ꯊꯣꯛꯑꯕꯖꯥꯠꯅꯤ ꯑꯩꯁꯦ ꯁꯨꯝꯕ ꯁꯝ ꯀꯦꯟꯕꯒꯤ ꯄ꯭ꯔꯣꯕ꯭ꯂꯦꯝꯁꯨ ꯂꯩꯕꯅꯤꯅ ꯈꯪꯗꯦ ꯀꯩꯅꯣꯝꯃ ꯌꯦꯡꯕꯗ ꯐꯣꯟꯁꯦ ꯉꯥꯏꯍꯥꯛ ꯄꯥꯏꯔ ꯌꯦꯡꯕꯁꯤꯗ ꯑꯗꯨꯝ ꯃꯁꯤ ꯍꯦꯛꯇ ꯊꯣꯛꯂꯛꯀꯅꯤꯕ ꯐꯣꯟ ꯁꯝ ꯅꯛꯄꯒꯤ ꯑꯗꯒꯤ ꯁꯝ ꯊꯥꯕꯒꯤ ꯍꯦꯛꯇ ꯊꯣꯛꯂꯛꯑꯦ ꯑꯗꯨꯅ ꯑꯗꯨꯅ ꯃꯇꯨꯡ ꯑꯣꯏꯅ ꯇꯧꯔꯁꯤꯔꯥ ꯀꯥꯏꯅꯁꯨ ꯈꯜꯂꯛꯑꯕꯅꯤ ꯑꯗꯨ ꯒ꯭ꯌꯥꯟ ꯇꯥꯔꯗꯤ ꯑꯩꯒꯤ ꯑꯗꯨ ꯍꯤꯗꯥꯛ ꯀꯩꯀꯥ ꯁꯨꯝ ꯆꯦꯡꯍꯤꯒꯨꯝꯕ ꯀꯩꯒꯨꯝꯕꯗꯨꯗ ꯐꯕ ꯈꯣꯠꯄ ꯀꯥꯏꯅ ꯁꯨꯝ ꯍꯪꯉꯛꯏꯅꯦ ꯅꯉꯣꯟꯗ
ꯍꯣꯏ ꯐꯕꯅꯤ ꯐꯕꯅꯦꯆꯦ ꯍꯤꯔꯣ ꯑꯗꯨ ꯆꯦꯡꯍꯤꯁꯦ ꯁꯃꯨ ꯀꯦꯟꯕꯕꯨꯗꯤ ꯈꯤꯇꯪꯗꯤ ꯐꯕꯅꯦꯕ ꯑꯗꯨ ꯑꯣꯏꯔꯁꯨ ꯍꯥꯏ ꯀꯣꯐꯤꯒ ꯎꯠꯖꯕꯗꯣ ꯑꯗꯨꯅꯦ ꯑꯗ ꯃꯥꯁꯦ ꯑꯗꯒꯤ ꯅꯪꯒꯤ ꯍꯥꯏꯔꯛꯏꯕ ꯋꯥꯔꯤꯁꯤꯗ ꯌꯦꯡꯉꯒꯗꯤ ꯑꯩꯁꯦ ꯍꯧꯖꯤꯛ ꯅꯪꯒꯤ ꯑ ꯅꯨꯄꯤ ꯃꯈꯜ ꯏꯈꯜ ꯂꯩꯅꯕ ꯄꯩꯁꯥ ꯈꯔ ꯇꯨꯡꯁꯤꯟꯕꯅ ꯑꯐꯕꯩ ꯐꯤꯕꯝ ꯑꯃ ꯂꯥꯛꯄꯒꯤ ꯃꯑꯣꯡꯗꯨ ꯇꯧꯁꯜꯂꯤꯌꯦ ꯇꯧꯔꯤꯁꯦ ꯇꯨꯡꯁꯤꯜꯂꯁꯤꯔꯥ ꯈꯪꯗꯗꯅ ꯅꯪꯒꯤ ꯇꯨꯄꯤ ꯂꯩꯅꯕ ꯄꯩꯁꯥ ꯑꯣꯏꯅ ꯑꯗꯨꯒꯅꯦ ꯀꯩꯅꯣ ꯗꯣꯛꯇꯔꯗꯣ ꯌꯦꯡ ꯇꯥꯔꯒꯗꯤ ꯃꯣꯏꯒꯤ ꯃꯣꯏꯅ ꯄꯤꯔꯛꯄꯗꯣ ꯐꯩ ꯍꯥꯏ ꯑꯗꯣ ꯑꯗꯣ ꯆꯥꯡ ꯅꯥꯏꯅ ꯁꯤꯖꯤꯟꯅꯗ꯭ꯔꯒꯗꯤꯅꯦ ꯔꯤꯖꯜꯇꯣ ꯐꯪꯉꯣꯏꯑꯕ ꯑꯗꯣ ꯅꯪꯅ ꯍꯧꯖꯤꯛ ꯉꯝꯗꯦꯅ ꯈꯟ ꯇꯥꯔꯒꯗꯤ ꯍꯧꯖꯤꯛ ꯃꯇꯝ ꯃꯥꯡꯍꯟꯗꯕꯤ ꯐꯣꯟ ꯌꯦꯡꯊꯣꯛꯇꯕꯤ ꯑꯗꯒꯤ ꯈꯤꯇꯪ ꯀꯛꯊꯕ ꯌꯥꯕꯈꯣꯏ ꯀꯛꯊꯔꯒ ꯂꯥꯏꯔꯤꯛꯇ ꯃꯥꯏ ꯑꯣꯟꯁꯤꯜꯂꯣ ꯊꯕꯛ ꯇꯧꯊꯣꯛꯑꯣ ꯑꯗꯨꯒ ꯅꯪꯅ ꯍꯥꯏꯕ ꯑꯗꯨꯃꯥꯏꯅ ꯆꯥꯎꯈꯠꯂꯕꯅꯤꯅ ꯁꯝ ꯊꯥꯒꯦꯔꯥ ꯅꯧꯀꯦꯔꯥ ꯈꯣꯠꯀꯦꯔꯥ ꯐꯖꯅꯕꯗꯨꯗꯤ ꯂꯣꯏ ꯇꯧ ꯂꯣꯏꯔꯦ ꯀꯩꯅꯣ ꯁꯩꯁꯛꯄ ꯑꯃ ꯂꯩꯗꯥꯏꯅꯦ ꯃꯅꯤꯨꯔ ꯃꯅꯤꯄꯨꯔꯒꯤ ꯑꯩꯈꯣꯏꯒꯤ ꯑꯗꯨꯒꯤ ꯀꯩꯅꯣꯃ ꯃꯥꯒꯤ ꯅ ꯁꯝꯗꯣ ꯑꯗꯨꯐꯧꯗꯅꯦ ꯊꯥꯒꯤꯕꯅꯦ ꯍꯟꯗꯛ ꯐꯖꯔꯕꯅꯤ ꯃꯁꯛꯇꯨ ꯍꯥꯟꯅꯗ ꯌꯥꯝ ꯊꯤꯔꯝꯕꯅꯦꯕ ꯃꯁꯝ ꯌꯥꯎꯗ꯭ꯔꯤꯀꯥꯟꯗ ꯑꯗꯨꯃꯥꯏꯅ ꯇꯧꯔꯁꯨ ꯌꯥꯏ ꯀꯩꯗꯧꯔꯒꯦ ꯅꯪꯗꯤ ꯐꯖꯗꯕ ꯌꯥꯗꯦ ꯅꯪꯗꯤ ꯐꯖꯅꯕ ꯁꯦꯝꯗꯕ ꯌꯥꯗꯦ ꯑꯗꯣ ꯌꯦꯡꯉꯣ ꯌꯦꯡꯕ ꯌꯥꯕꯗꯣ ꯍꯥꯏꯗꯤ ꯗꯣꯛꯇꯔꯒꯤ ꯍꯤꯗꯥꯛ ꯒꯨꯂꯤꯗꯣ ꯑꯗꯨꯅ ꯉꯥꯛꯇ ꯐꯒꯅꯤ ꯍꯥꯏꯕꯁꯨ ꯂꯩꯕ ꯅꯠꯇꯦꯕ ꯑꯩꯈꯣꯏꯒꯤ ꯆꯔꯨ ꯀꯩꯅꯣꯅ ꯎꯠꯇꯤ ꯆꯔꯨ ꯎꯠꯅ ꯆꯦꯡꯍꯤ ꯁꯦꯝꯃꯒ ꯂꯨꯖꯕ ꯑꯗꯒꯤꯗꯤ ꯆꯦꯡꯍꯤꯒ ꯀꯣꯐꯤꯒ ꯇꯧꯕ ꯑꯗꯨꯝꯕ ꯃꯈꯜ ꯃꯈꯜꯗꯣ ꯌꯦꯡꯉꯣ ꯑꯩꯁꯨꯅꯦ ꯈꯔ ꯌꯦꯡꯉꯛꯀꯦ ꯑꯗꯣ ꯌꯥꯝ ꯈꯟꯖꯜꯂꯨꯔꯅꯨꯨꯁꯤꯜꯦ ꯍꯧꯖꯤꯛꯇꯤ ꯅꯪꯗꯣ ꯐꯖꯅ ꯄꯣꯊꯥꯊꯣꯛꯑꯣ ꯅꯨꯡꯁꯥ ꯁꯥꯏ ꯅꯁꯥꯗꯣ ꯊꯝꯖꯅꯕ ꯇꯧꯔꯒꯦꯀꯣ ꯎꯝ